ꯌꯥ ꯍꯂꯣ ꯍꯜꯂꯣ ꯍꯜꯂꯣ
ꯑꯥꯏ ꯇꯥꯏ ꯇꯥꯏ
ꯀꯃꯥꯏ ꯇꯧꯅꯣꯕꯁꯦ
ꯁꯗꯤꯕ ꯁꯗ ꯀ
ꯌꯥꯔꯣꯏ ꯌꯥ
ꯍꯣꯏ ꯑꯇꯣꯞꯄ ꯑꯇꯣꯞ ꯄꯥ ꯋꯥꯔꯤ
ꯀꯩ ꯃꯊꯦꯜ ꯆꯥꯔꯒꯦ ꯑꯗꯨꯗꯤ ꯍꯤ ꯍꯤ ꯍꯤ
ꯍꯥ ꯀꯩꯑꯕ
ꯌꯥꯗꯦ ꯍꯤꯒꯠꯀꯅꯣ ꯍꯥꯏꯕ
ꯑꯣ ꯀꯩ ꯏꯟꯖꯥꯡ ꯆꯥꯔꯒꯦꯕ ꯑꯗꯨꯗꯤ
ꯆꯤꯟꯖꯥꯡꯒ ꯆꯥꯛ ꯆꯥꯛꯇꯣ ꯊꯣꯡꯗꯦꯗ ꯇꯟ ꯑꯣꯏꯅ ꯆꯥꯏ
ꯋꯥ ꯑꯃ ꯑꯩꯒꯤ ꯑꯃ ꯀꯩ ꯍꯥꯏꯕ ꯑ ꯅꯤꯌꯣꯀꯤ ꯁꯦꯝꯕꯩꯩꯗꯣ ꯈꯪꯕ꯭ꯔꯥ
ꯑꯥ ꯑꯥ ꯑꯥ
ꯄꯥꯁꯇꯥ ꯑꯃ ꯁꯦꯝꯒꯤꯕꯗꯣ ꯑꯩꯅ
ꯑꯥ ꯈꯪꯉꯦ
ꯑꯗꯨꯒꯤ ꯑꯗꯨꯒꯨꯝꯕ ꯉꯥꯛꯇ ꯌꯣꯟꯕ ꯀꯩꯅꯣ ꯑꯥ ꯑꯑ ꯔꯦꯁꯇꯨꯔꯦꯟ ꯑꯃ ꯍꯥꯡꯉꯥ ꯃꯥꯂꯦ
ꯀꯗꯥꯏꯗ ꯍꯥꯡꯉꯤꯅꯣ ꯍꯥꯏꯖꯦ
ꯑꯣ ꯈ ꯊꯥꯡꯃꯩꯕꯟꯗ
ꯂꯦꯂꯤꯟ ꯍꯣ ꯍꯣ ꯍꯣ ꯂꯦꯂꯤꯟ ꯁ꯭ꯇꯦꯇꯁ ꯎꯗ꯭ꯔꯣ ꯅꯪ
ꯑꯩ ꯂꯦꯂꯤꯟꯒ ꯅꯝꯕꯔ ꯂꯩꯅꯗꯦꯍꯦ
ꯑꯐꯥꯏ ꯁ꯭ꯇꯦꯇꯁꯇꯅ ꯍꯦꯟ ꯊꯝꯍꯧꯔꯤꯁꯦ
ꯑꯩ ꯃꯥꯒ ꯅꯝꯕꯔ ꯂꯩꯅꯗꯦ ꯆꯥꯛ ꯆꯥꯔꯕꯣ ꯅꯪꯗꯤ
ꯑꯩ ꯆꯥꯕꯨꯗꯤ ꯆꯥꯗꯣꯏ ꯇꯧꯔꯝꯕꯅꯦ ꯑꯃꯨꯛ ꯑꯈꯣ ꯃꯥꯍꯣꯏ ꯊꯥꯎ ꯇꯩꯅꯔꯤꯕ ꯑ ꯗꯨꯝ ꯈꯥꯏꯌꯣ
ꯑꯣ ꯎꯝ
ꯑꯣ
ꯃꯤꯅꯠ ꯇꯔꯥꯅꯤꯀꯣ ꯁꯥꯟꯅꯗꯣꯏꯁꯦ
ꯍꯣꯏ ꯍꯣꯏ ꯀꯩ ꯋꯥꯔꯤꯕꯨ ꯂꯩꯔꯤꯒꯦ ꯇꯧꯔꯤꯁꯤꯕꯨ ꯂꯩꯁꯜꯂꯛꯇ꯭ꯔꯦ ꯇꯗ ꯅꯍꯥꯟꯒꯩꯗꯤ ꯄꯥꯎ ꯐꯥꯎ ꯐꯥꯎ ꯁꯥꯟꯅ ꯍꯤ ꯍꯤ
ꯅꯪꯕꯣ ꯕꯣꯏꯖ ꯐꯖꯅ ꯇꯥꯗ꯭ꯔꯦ ꯍꯥꯏꯕ ꯑꯃꯅ
ꯆꯠꯂꯨꯁꯦ ꯍꯥꯏꯕ ꯑꯗꯨ ꯃꯐꯝꯗ ꯑꯗꯨꯅꯤꯗ ꯑꯩꯅ ꯍꯥꯏꯗꯤ
ꯆꯠꯂꯨꯖꯦ ꯆꯠꯂꯨꯖꯦ ꯑꯗꯣ ꯀꯩꯅꯣ ꯍꯣꯏ ꯊꯤꯟꯅꯔꯣꯏꯗ꯭ꯔꯣ
ꯀꯅꯥ
ꯅꯪꯅꯥ ꯅꯪꯅꯥ ꯅꯨꯡꯁꯤꯗꯕ ꯉꯩꯗꯣ
ꯑꯍꯨ ꯑꯍꯨ ꯃꯥꯗꯤ ꯀꯩꯗꯧꯕꯩ ꯊꯦꯡꯅꯗꯣꯏ ꯊꯦꯡꯅꯔꯣꯏ
ꯀꯣꯏꯅꯒ ꯇꯧꯕ ꯑꯣꯏꯔꯝꯃꯗꯤ
ꯃꯣꯏ ꯑꯣꯏꯔ ꯃꯣꯏꯗ ꯑꯩꯅ ꯑꯣꯏꯅꯁꯨ ꯑꯩ ꯑꯩꯁꯨ ꯑꯗꯨ ꯍꯥꯞꯄꯅꯦꯕ ꯑꯩꯒꯤ ꯃꯦꯅ꯭ꯌꯨꯁꯤꯗ ꯑꯗꯨ ꯍꯥꯞꯄꯒ ꯀꯩꯅꯣ ꯇꯧꯕꯁꯦ ꯇꯧ ꯍꯧꯗꯣꯛꯑ ꯑꯃꯁꯨ ꯑꯩ ꯑꯣꯏꯅ ꯍꯥꯡꯗꯣꯛꯑ ꯑꯃꯁꯨ ꯍꯅꯤ ꯑꯩꯅ ꯃꯤ ꯑꯣꯗꯔ ꯑꯣꯟꯂꯥꯏꯟꯒꯤꯗ ꯑꯣꯏꯅ ꯇꯧꯈꯤꯕꯁꯤꯗ ꯑꯩꯅ
ꯑꯣꯏꯣꯏꯅꯦ
ꯇꯣꯅꯤ
ꯍꯥꯡꯗꯣꯛꯄ ꯃꯣꯏꯅ ꯍꯦꯟꯅ ꯀꯩꯅꯣ ꯇꯧꯈ꯭ꯔꯦꯕ
ꯍꯥꯟ꯭ꯔꯦꯕ ꯑꯁ ꯑꯩ ꯑꯗꯨꯗꯗꯤ ꯑꯩꯅ ꯍꯥꯟꯅ ꯇꯧꯔꯝꯃꯗꯤꯀꯣ ꯃꯃꯤꯡꯅ ꯁꯦꯛꯂꯈꯥꯏ ꯆꯠꯇꯧ
ꯃꯥꯅꯦ
ꯅꯩꯁꯟꯗꯕꯅꯦꯕ
ꯎꯝ
ꯣꯏ ꯃꯣꯏꯗꯤ ꯂꯩꯍꯧꯗꯣꯏꯅꯦ ꯑꯗꯨꯗꯣ ꯑ ꯉꯥꯏꯍꯥꯛ ꯄꯥꯏꯈꯣꯕꯁꯤꯗꯤ ꯌꯣꯛ
ꯇꯥꯎ ꯌꯦ ꯌꯥꯎꯅꯤ ꯃꯀꯤꯁꯨ ꯁꯍꯗꯅ
ꯀꯦꯛ ꯍꯥꯕ
ꯑꯥ
ꯑꯥꯎ ꯌꯧꯜꯧꯗ꯭ꯔꯦ ꯍꯟꯛꯁꯨ ꯍꯟ ꯁꯤ ꯃꯤ ꯌꯥꯝ ꯂꯩꯅꯕꯅꯦ ꯍꯥꯏꯕ ꯑꯩ ꯍꯟꯗꯛ ꯁꯥꯔ ꯌꯣꯟꯧ ꯌꯣꯟꯗꯧ
ꯍꯗꯛꯁꯤ ꯌꯦ ꯊꯥꯍꯧꯕꯒꯩꯗꯗꯣ ꯅꯪ ꯐꯪꯈꯤꯗꯣ ꯀꯔꯤꯒꯤꯅꯣ
ꯑꯩ ꯃꯄꯣꯠ ꯃꯆꯩꯗꯣ ꯂꯩꯍꯧꯗ꯭ꯔꯕ ꯀ꯭ꯔꯤꯝ ꯀ꯭ꯔꯤꯝ ꯀꯩ ꯀꯥ ꯆꯪꯉꯤ ꯂꯅꯥ ꯀ꯭ꯔꯤꯝ ꯀꯩꯀꯥꯗ ꯂꯩꯍꯧꯗ꯭ꯔꯦ ꯍꯥꯏꯕ
ꯎꯝ ꯏꯃꯥꯅꯕꯤꯅ ꯀꯦ ꯀꯩꯅꯣ ꯍꯥꯡꯉꯦꯕ ꯍꯥꯏꯅꯗꯤ ꯀꯣꯏ ꯅꯨꯒꯤ ꯍꯥꯡꯕꯗꯨꯗ ꯁꯨꯝ ꯀꯩꯅꯣꯅ ꯏꯟꯁꯇꯥꯜ ꯇꯧ ꯌꯣꯟꯕꯗꯣ ꯃꯥꯁꯨ
ꯎꯝ
ꯃꯥ ꯑꯩꯛꯇ ꯆ ꯑ ꯏ ꯇꯥꯜꯂꯤꯕꯣ ꯃꯥꯥꯏ ꯑꯗꯨ
ꯑꯩꯁꯨ ꯀꯦꯝꯦꯝꯗ ꯀꯦꯝꯦꯝꯇ ꯁꯥ ꯇꯔꯦ ꯍꯌꯦꯡ ꯍꯌꯦꯡ ꯁꯥꯇꯥꯔꯦ ꯀ꯭ꯔꯤꯝ ꯂꯩꯔꯛꯑꯒ
ꯍꯜꯂꯣ ꯅꯪꯗ
ꯑꯝꯇ ꯍꯥꯟꯅ ꯑꯩꯒꯤ ꯁꯥꯔꯀꯥꯟꯗ ꯐꯣꯇꯣ ꯑꯝꯇ ꯅꯝꯃꯀꯥꯟꯗ ꯊꯥꯒꯠꯀꯦ
ꯍꯥꯏꯒꯂ ꯎꯇ
ꯇ ꯇꯥꯏꯅ ꯇꯧꯗꯗꯤ ꯌꯥ
ꯑꯗꯩꯗꯤ ꯅꯪꯒꯤ ꯀꯩꯅꯣ ꯇꯧꯕꯒꯤ ꯏꯟꯁꯇꯥ꯭ꯔꯇꯦꯖ ꯂꯩꯕ꯭ꯔꯥ
ꯂꯩꯇꯦ ꯍꯥꯡꯗꯣꯛꯇ ꯇꯟꯗꯅ
ꯍꯥꯡꯕꯗꯤ ꯂꯧꯒꯦꯕꯗꯣ ꯑꯗꯨꯗ ꯍꯥ ꯌꯦꯅꯦ ꯍꯕꯔ ꯀꯅꯥ ꯇꯥꯔꯖꯥꯛꯄꯤꯅꯣ
ꯑꯣ ꯍꯥꯡꯗ꯭ꯔꯁꯨ ꯂꯥꯛꯏ ꯃꯤ ꯋꯥꯆꯞꯇ ꯂꯥꯛꯏꯅꯦ
ꯎꯝ ꯋꯥꯆꯛꯇ ꯂ
ꯍꯥꯏꯗꯤ ꯏꯟ ꯀꯟꯇꯦꯛꯇ ꯂꯩꯕ ꯏꯟ ꯀꯟꯇꯦꯛꯇ ꯂꯩꯕ ꯃꯤ ꯈꯛꯇꯅꯤꯗ ꯀꯩꯅꯣ ꯂꯥꯛꯏꯗꯣ ꯑꯣꯗ ꯇꯣꯞꯄꯗꯤ ꯂꯥꯛꯇꯗ
ꯑꯗꯨꯗꯤ ꯀꯃꯥꯏꯅꯩ ꯁꯥꯥ ꯇ ꯍꯥꯟꯗꯅ ꯅꯌꯥꯝ ꯇ ꯍꯥꯟꯗꯅ
ꯈꯥꯟ ꯊꯦ
ꯊꯃꯣꯏꯅꯦ ꯑꯗꯨꯅ ꯏꯟꯁꯇꯥ ꯅꯠꯇ꯭ꯔꯒ ꯁꯣꯁꯦꯜ ꯃꯦꯗꯤꯌꯥ ꯑꯃ ꯍꯥꯇ ꯑꯣꯏꯔꯗꯤ ꯃꯤꯗꯣ
ꯑꯗꯨꯕꯨꯗꯨ ꯆꯨꯝꯕ ꯑꯗꯨ ꯁꯦꯟꯅꯕ ꯑꯃꯁꯁꯨ ꯆꯪꯉꯦ ꯑꯗꯨ ꯌꯦ ꯊ ꯊꯒꯠꯅꯤ ꯏꯗꯤꯠꯀ ꯇꯧꯕꯗꯨꯗꯤ ꯃꯤ ꯑꯃꯨꯛ ꯏꯗꯤꯠ ꯇꯧꯕꯗꯤ ꯍꯩꯇꯦꯕ ꯏꯃꯥꯟꯅꯕ ꯑ ꯌꯥꯝ ꯍꯩꯌꯦꯕꯀꯣ ꯃꯉꯣꯟꯗꯒ ꯍꯥꯏꯅ ꯂꯩꯕꯗꯨꯣ ꯇꯟꯕ ꯍꯥꯏꯇꯥꯔꯦ ꯑꯩꯅ ꯁꯨꯝ ꯁꯤꯝꯇ ꯏꯗꯤꯠ ꯇꯧꯌꯣꯕ ꯀꯥꯏ ꯃꯤꯉꯣꯟꯗ ꯍꯥꯏꯕꯗꯣ ꯑꯩ ꯑꯗꯨ ꯏꯗꯤꯠ ꯇꯧꯕꯗꯨꯁꯨ ꯚꯤꯗꯤꯑꯣ ꯏꯗꯤꯠ ꯇꯧꯕꯗꯨꯅ ꯇꯝꯒꯦ ꯇꯧꯕ
ꯇꯥꯃꯣ ꯀꯌꯥꯗꯣ ꯂꯨꯗꯣꯏꯅꯣ ꯏꯗꯤꯠꯄꯨ ꯀꯩꯅꯣ ꯏꯗꯤꯠ ꯇꯧꯗ꯭ꯔꯁꯨ ꯌꯥꯏ ꯀꯩꯅꯣ
ꯏꯗꯤꯠꯀ ꯇꯧꯔ ꯂꯩꯗꯅ ꯈ꯭ꯌꯥꯝ ꯁ꯭ꯌꯥꯝꯎꯒ ꯇꯧꯔꯒ ꯃꯁꯛ ꯃꯁꯛꯀ ꯊꯣꯛꯍꯟꯕꯒ ꯂꯩꯗꯅ ꯏꯗꯤꯠ
ꯄꯣꯊꯅꯤ ꯈꯔ ꯈꯔꯕ ꯀꯥꯔꯣ ꯇꯧꯒꯦꯗꯕꯗꯁꯇꯅꯤꯅ ꯅꯌꯦ
ꯍꯪꯕꯧ ꯇꯥꯔꯦ ꯑꯗꯨꯅ ꯐꯔꯦ ꯀꯃꯥꯏꯅ ꯍꯥꯡꯅꯤ ꯄꯦꯁ ꯃꯃꯤꯡꯁꯦ ꯑꯗꯨꯝ ꯀꯩꯅꯣ ꯃꯃꯤꯡ ꯑꯩ ꯑꯆꯥꯄ ꯃꯃꯤꯡꯗ ꯑꯗꯨꯝꯥꯡꯗꯣꯛꯀꯗ꯭ꯔꯥ ꯑꯩꯅ ꯇꯧꯕꯗ
ꯑꯗꯨꯃꯥꯏꯅ ꯍꯥꯡꯗꯅꯤꯅꯪ ꯀꯔꯤ ꯑꯇꯣꯞꯄ ꯍꯥꯡꯕꯁꯨ ꯌꯥꯗꯦ ꯅꯪ ꯅꯪ ꯐꯖꯕ ꯂꯩꯖꯔꯒꯦ
ꯑ ꯒꯨꯠꯁ ꯑꯣꯐ ꯏꯁꯇꯦꯁ ꯍꯥꯏꯅ ꯑꯗꯨꯝ ꯍꯥꯡꯉꯕ ꯃꯣꯏ ꯂꯣꯒꯣꯛꯄꯗ ꯇꯧꯔꯒ ꯀꯣ
ꯑꯣ
ꯇꯤꯖꯤ ꯇꯤ ꯇꯤꯖꯤ ꯑꯣ ꯇꯤ
ꯍꯣꯏ ꯌꯥꯅꯤ ꯑꯗꯨꯃꯥꯏꯅ
ꯄꯨꯡꯊꯣꯟꯒ ꯍꯧꯗ꯭ꯔꯣ ꯄꯨꯡꯊꯣꯟ ꯍꯩꯒꯦ ꯀꯩ ꯍꯩ ꯍꯧꯕ ꯂꯩꯕ꯭ꯔꯕ
ꯇꯨꯡꯗꯣꯟꯕꯨꯗꯤ ꯍꯧꯕꯅꯦ ꯑꯦ ꯍꯥꯎꯕꯨꯇꯃ ꯀꯣ
ꯄꯨꯡꯗꯣꯟ ꯑꯣꯏꯒꯦꯔꯥ ꯍꯩ ꯑꯃ ꯍꯩꯛꯇ ꯍꯦꯛ ꯌꯥꯕ ꯍꯩ ꯂꯩꯕ ꯑꯣꯏꯔꯁꯨ ꯌꯥꯕ ꯍꯩ
ꯎꯝ ꯄꯨꯕꯣꯜ ꯍꯅ ꯌꯥ
ꯄꯨ ꯍꯂꯁꯥꯏꯌꯦ ꯂꯩꯗꯅ ꯃꯆꯥ ꯃꯁꯨ ꯂꯩꯗꯅ ꯍꯥꯏꯌꯦ ꯑꯗꯨꯨ ꯁꯦꯝꯕ ꯌꯥꯕꯗꯣ
ꯎꯝ ꯍꯩꯅꯕꯨꯗꯤ ꯄꯥꯝꯕꯅꯦꯕ ꯍꯨꯏ ꯈꯪꯕ꯭ꯔꯥ ꯑꯗꯨꯁꯨ ꯑꯉꯥꯡꯅ ꯀꯣꯏꯍꯃꯤ ꯊꯤꯗꯄꯗꯤ ꯌꯥꯗ꯭ꯔꯦꯕ
ꯔꯣ ꯇꯒꯤꯅꯦ ꯄꯨꯡꯗꯣꯟꯗꯧ ꯑꯗꯨꯒꯤ ꯖꯨꯁꯀ ꯁꯦꯝꯃꯒ ꯂꯩꯗꯅ ꯑꯗꯒꯤ ꯏꯁꯃꯨꯗꯤ ꯁꯦꯝꯕꯗꯧ ꯀꯩꯅꯣꯒ ꯇꯧꯔꯒ ꯐꯖꯅ ꯁꯪꯒꯣꯝꯒ ꯍꯥꯞꯄꯒ ꯑꯥꯏꯁꯀ ꯍꯥꯞꯄꯒ ꯑꯗꯨ ꯁꯦꯝꯃꯒ ꯑꯗꯨꯁꯨꯞ ꯀꯩꯇꯧꯕꯅꯦꯕ ꯑꯩꯅ ꯂꯦꯃꯟ ꯂꯦꯃꯅꯦꯠꯁꯨ ꯍꯥꯞꯀꯦ ꯇꯧꯕ ꯑꯗꯒꯤ ꯂꯦꯃꯅꯦꯠ ꯂꯩꯔꯦ ꯒ꯭ꯋꯥꯕꯥꯒꯤ ꯂꯩꯔꯦ ꯂꯦꯛ ꯋꯥꯇꯔꯃꯦꯦꯂꯟꯒꯤꯁꯨ ꯂꯩꯔꯦ ꯋꯥꯇꯔꯃꯦꯂꯟꯗꯤ ꯐꯪꯈꯤꯗꯅꯤ ꯐꯪꯗ ꯋꯥꯇꯔꯃꯦꯂꯟ ꯁꯃꯨꯗꯤꯗꯤ ꯌꯥꯝ ꯂꯥꯏꯑꯦꯕ ꯍꯥꯏꯗꯤ ꯃꯥꯅ ꯈꯤꯇꯪ ꯅꯪ ꯉ ꯃꯍꯤ ꯂ ꯏ ꯋꯥ ꯇꯤ ꯍꯧꯅꯀꯣ
ꯐꯅꯤ ꯄꯣꯁꯤ ꯇꯥꯅꯤ ꯇꯥꯅꯤ ꯊꯣꯛꯂꯛꯛꯇ ꯉꯥꯏꯔꯅꯤꯅ
ꯑꯃꯦ ꯑꯩꯅꯅꯦ ꯀꯩꯅꯣꯗ ꯑꯗꯨꯒꯤ ꯑꯗꯨꯒꯤ ꯑꯗꯨꯗꯣ ꯇꯧꯔꯝ ꯇꯥꯔꯗꯤꯀꯣ ꯑꯁ ꯍꯟꯗꯛꯀꯤ ꯑꯦ ꯍꯟꯗꯛ ꯐ꯭ꯂꯤꯞꯀꯥꯔꯠꯇ ꯁꯦꯜ ꯂꯥꯛꯄꯅꯤꯅꯦꯅ ꯎꯔꯝꯈꯤꯔꯣꯏꯅꯦ
ꯎꯗꯔꯤ
ꯑ ꯍꯤꯃꯥꯂꯌꯥꯟꯒꯤ ꯃꯥꯏ ꯇꯩꯅꯕ ꯕꯣꯗꯤ ꯋꯥꯁꯀ ꯃꯥꯏ ꯃꯤꯠ ꯇꯩꯅꯕ ꯑꯉꯥꯡ ꯌꯦ ꯑꯃ ꯂꯩꯕꯗꯣ ꯀꯣꯏꯍꯟꯗꯨ ꯁꯤꯅ ꯌꯥꯏꯗꯅ
ꯌꯥꯔꯦ
ꯑꯗꯨꯗꯣ ꯁꯚꯦꯟ ꯍꯟꯗ꯭ꯔꯦꯗꯠꯇ ꯂꯩꯍꯧꯕꯅꯤ ꯍꯥꯏꯕ
ꯀꯅꯦ
ꯍꯟ꯭ꯔꯥ ꯑꯗꯨ ꯑꯗꯨꯗꯌꯥ ꯃ ꯃꯣꯏ ꯑ ꯑꯣ ꯍꯤꯃꯥꯂꯌꯥ ꯌꯥꯝ ꯇꯥꯡꯉꯤꯗꯅꯦ ꯍꯤꯃꯥꯂꯌꯥꯒꯤꯁꯦ ꯑꯉꯥꯡꯒꯤꯗꯗꯤ ꯆꯧ ꯁꯦꯠ ꯃꯥꯄꯜꯗꯨꯅꯦꯕ
ꯗꯁꯨꯕꯤ ꯌꯥꯃꯦ
ꯑꯗꯨ
ꯂꯩꯩꯖꯥꯡ ꯊꯣꯡꯒꯦ ꯅꯒꯦ
ꯀꯩ ꯍꯥꯏꯕ ꯀꯩꯁꯥꯡꯅꯣ ꯈꯪꯗꯦꯌꯦ ꯊꯥꯎꯕꯨꯗꯤ ꯍꯣꯏ ꯈ ꯍꯗꯔ
ꯀꯅꯥ ꯊꯧꯃꯤꯅꯣ ꯋꯥ
ꯍꯣꯏ ꯃꯥꯥꯟꯗ ꯎꯃꯟ ꯄꯨꯡꯗꯣꯟ ꯄꯨꯡꯗꯣꯟꯁꯦ ꯑꯩꯈꯣꯏꯗꯗꯤ ꯍꯥꯏꯕ ꯃꯨꯡꯗꯣꯟꯁꯦ ꯌꯥꯝ ꯄꯤꯛꯏ ꯍꯥꯏꯕ ꯑꯗꯒꯤ ꯍꯟꯗꯛ ꯁꯣꯅꯥꯅꯥꯀꯟꯗ ꯖꯥꯝ ꯄꯥꯟꯕꯥꯝꯕꯗꯨꯁꯨ ꯝ ꯖꯥꯝꯗꯨꯁꯨ ꯁꯦꯝ ꯌꯥꯏꯗꯅ ꯝꯖꯨ ꯖꯨ ꯁꯦꯝꯃꯒ ꯖꯥꯝ ꯖꯥꯝꯁꯦ ꯀꯩꯅꯣꯝ ꯀꯧꯗꯥꯏꯅꯦ ꯏꯪꯂꯤꯁꯇ
ꯊꯗꯦ ꯆꯨꯀꯥ ꯍꯨ ꯍꯥꯏꯀꯣ ꯑꯗꯣ ꯍꯩꯔꯥ ꯊꯥꯕ ꯏꯕꯨꯡꯉꯣꯗꯤ ꯂꯩꯌꯦꯕ ꯈꯣꯟꯕ꯭ꯔꯥ ꯍꯥꯏꯗꯤ ꯃꯣꯏꯗꯋꯥꯏ ꯄꯥꯟꯕꯥꯝꯕ ꯑꯩ ꯃꯉꯣꯟꯗ ꯍꯥꯏꯐꯦꯠꯗꯤ ꯍꯪꯅꯤꯡꯉꯦ ꯅꯍꯥꯟꯁꯨ ꯑꯪꯒꯨꯔ ꯑꯪꯒꯨꯔ ꯄꯤꯕ ꯂꯥꯛꯀꯦ ꯈꯣꯠꯀꯦ ꯍꯥꯏꯔꯝꯃꯅꯦꯕ ꯑꯩꯅ ꯐꯣꯟꯗ
ꯑ ꯂꯔꯣꯒꯨꯔ ꯑꯗ ꯑꯩ ꯑꯝꯇ ꯍꯥꯟꯅ ꯇ꯭ꯔꯥꯏ ꯇꯧꯔ ꯌꯦꯡ ꯌꯥꯏꯗꯅ ꯀ
ꯄ ꯄꯁ ꯇ ꯀꯥꯏ ꯀ ꯂ
ꯂꯧꯔꯣ ꯂꯧꯔ ꯂꯧꯔꯒ ꯍꯥꯏꯗꯤ ꯖꯨꯁꯦ ꯅꯨꯡꯇꯤ ꯃꯈꯜ ꯃꯈꯜ ꯁꯦꯝꯕ ꯌꯥꯏꯑꯕ ꯑꯩꯈꯣꯏꯅ ꯍꯩꯇꯕ ꯁꯝꯅ ꯍꯥꯏꯔꯕꯗ ꯑꯩꯈꯣꯏꯅ ꯍꯩ ꯃꯍꯤꯒ ꯊꯛꯄ ꯔꯤꯌꯦꯜꯒ ꯊꯛꯏꯗꯣ ꯔꯤꯌꯦꯜ ꯍꯩ ꯃꯍꯤ ꯄꯨꯔꯥ ꯄꯤꯔꯥ ꯒꯣꯕꯥꯒꯤꯒ ꯊꯛꯏꯗꯣ ꯑꯩꯈꯣꯏ ꯈꯪꯕ ꯅꯠꯇꯦ꯫ ꯇꯤꯟ ꯌꯥꯎꯔꯝꯅꯤ ꯌꯥꯎꯔꯝꯃꯣꯏ ꯈꯪꯕ ꯅꯠꯇꯦꯕ꯫
ꯃꯥꯅꯤ꯫
ꯑꯗꯨ ꯍꯧꯖꯤꯛꯀꯥꯟ ꯃꯣꯏꯒꯤꯗꯣ ꯐꯦꯛꯇ꯭ꯔꯤꯗꯩ ꯁꯨꯡꯕꯅꯦ ꯀꯦꯃꯤꯀꯦꯜ ꯁꯤꯖꯤꯟꯅꯩꯁꯨ ꯍꯥꯏ ꯑꯗꯨ ꯑꯁꯦꯡꯕꯅꯦꯁꯨ ꯍꯥꯏ ꯑꯗꯨꯁꯨ ꯑꯁꯦꯡꯕ ꯑꯣꯏꯔꯒꯁꯨ ꯑꯗꯨꯌꯥꯝ ꯌꯥꯝꯕ ꯁꯦꯝꯃꯛꯄꯅꯤꯅ ꯀꯩꯁꯨ ꯑꯇꯦꯛꯄꯗꯤ ꯈꯜꯂꯝꯃꯔꯣꯏꯗꯅ ꯑꯃꯨꯟꯕ ꯈꯜꯂꯛꯄꯗꯗꯤ ꯇꯤꯟꯅꯤ ꯌꯥꯎꯗꯤ ꯌꯥꯎꯕꯅꯤꯕ꯫ ꯈꯔꯗ ꯑꯣꯏꯔꯁꯨ ꯌꯥꯎ ꯗ ꯌꯥꯗꯕꯒꯤ ꯇꯤꯟꯗꯤ
ꯎꯝ ꯍꯩ ꯄꯨꯡ ꯐꯥꯗꫭꯔ ꯃꯥꯜꯂꯦ꯫
ꯐꯥꯗꯣꯔꯦ ꯑꯗꯨꯅꯦ ꯑꯩꯅ ꯑꯩ ꯋꯥꯔꯤꯁꯤꯗ ꯑꯗꯨꯅꯦ ꯑꯗꯨꯅ ꯍꯩ ꯀꯩꯗꯣ ꯍꯪꯉꯛꯑꯣ ꯒꫭꯑꯥꯕꯥ ꯑꯣꯏꯔꯁꯨ ꯃꯦꯡꯒꯣ ꯑꯣꯏꯔꯁꯨ ꯀ꯭ꯔꯦꯞꯁ ꯑꯣꯏꯔꯁꯨ ꯕꯤꯠꯔꯨꯠꯗꯤ ꯕꯤꯠꯔꯨꯠꯒꯨꯝꯕꯗꯤ ꯊꯛꯅꯤꯡꯗꯦꯗꯅ ꯃꯤꯅ ꯃꯅꯝ ꯍꯥꯏ ꯍꯩꯅꯔꯣꯏꯕ ꯆꯝꯐꯨꯠꯀꯨꯝꯕ ꯆꯥꯅꯕꯅ ꯆꯥꯅꯕ ꯕꯤꯠꯔꯨꯠꯀꯨꯝꯕꯗꯤ ꯍꯩꯅꯔꯣꯏꯕ꯫
ꯍꯣꯏ ꯋꯥꯆꯞꯅ ꯊꯥꯔꯛꯑꯣ ꯋꯥꯆꯞ ꯇ ꯋꯥꯆꯞꯇ ꯄꯨꯡ ꯐꯥꯔꯦ꯫
ꯊꯝꯑꯒꯦ ꯑꯗꯨꯗꯤ꯫